ꯎꯝ ꯍꯜꯂꯣ
ꯇꯥꯔꯦꯀꯣ
ꯇ ꯇꯥꯕ꯭ꯔꯣ
ꯑꯧ ꯇꯥꯔꯦ ꯅꯪꯗꯤ
ꯇꯥꯔꯦ ꯇꯥꯔꯦ ꯇꯥꯔꯦ ꯐꯖꯅ ꯇꯥꯔꯦ
ꯍꯣꯏ ꯍꯣꯏ ꯀꯩꯒꯤꯅꯣ ꯈꯪꯗꯦ ꯉꯁꯥꯏꯗꯣ
ꯈꯪꯗꯦꯅꯦ ꯃꯣꯏꯒꯤ ꯀꯩꯅꯣꯁꯤꯁꯨ ꯀꯣꯜ ꯁꯦꯟꯇꯔꯁꯤꯁꯨ ꯕꯦꯔꯥ ꯌꯥꯝ ꯂꯩꯕ ꯍꯧꯔꯦꯗ ꯉꯁꯤꯗꯤ
ꯎꯝ ꯀꯗꯥꯏ ꯆꯠꯅꯤ ꯉꯁꯤꯗꯤ
ꯉꯁꯤ ꯗꯨꯝ ꯂꯩꯒꯅꯤ
ꯎꯝ ꯀꯣꯏꯅꯤꯡꯉꯥꯏ ꯀꯣꯏꯅꯤꯡꯉꯥꯏ ꯃꯐꯝꯒ ꯂꯩꯇ꯭ꯔꯣ
ꯂꯩꯇꯦꯗ ꯏꯃꯥꯟꯅꯕꯤꯁꯤ ꯑꯅꯛꯄꯁꯨ ꯑꯅꯛꯄꯗꯁꯨ ꯂꯩꯇꯦ
ꯑꯣ ꯑꯩꯁꯨ ꯑꯗꯨꯝ ꯂꯩꯅꯤꯗ ꯀꯣꯏꯅꯤꯡꯉꯥꯏ ꯃꯐꯝꯗꯤ ꯂꯩꯗꯤ ꯂꯩꯑ‌ꯦ ꯑꯩꯅ ꯂꯩꯐꯝꯗꯤ ꯀꯣꯏꯅꯤꯡꯉꯥꯏ ꯃꯐꯝꯗꯤ ꯌꯥꯝ ꯂꯩꯌꯦ ꯑꯗꯨꯕꯨ ꯆꯠꯅꯤꯡꯗꯦꯗ ꯅꯨꯡꯊꯤꯟ
ꯎꯝ ꯅꯃꯥꯟꯅꯕ ꯅꯃꯥꯟꯅꯕꯤ ꯈꯣꯏ ꯃꯔꯛ ꯃꯔꯛꯇꯗꯤ ꯀꯣꯏꯕ ꯆꯠꯂꯨ ꯀꯩꯅꯣ
ꯃꯔꯛ ꯃꯔꯛ ꯇꯗꯤ ꯆꯠꯂꯤ ꯍꫭꯏ
ꯎꯝ ꯌꯨꯝꯗ ꯂꯥꯏꯔꯤꯛ ꯄꯥꯝꯃꯂꯨꯁꯨ ꯐꯠꯇꯕꯅꯦꯗ
ꯑꯩ ꯂꯥꯏꯔꯤꯛ ꯄꯥꯗꯤ ꯑꯩ ꯇꯟꯗꯅ
ꯎꯝ
ꯌꯥꯝ ꯇꯟ ꯌꯥꯝ ꯇꯟꯕ ꯍꯥꯏꯕꯗꯨ ꯑꯣꯏꯔꯦ ꯏꯇꯣꯝꯗ ꯑꯃꯨꯛꯀ ꯂꯩꯔꯦ ꯑꯩ ꯑꯩ ꯑꯣꯏꯒꯔꫭꯏ ꯍꯥꯏꯅ ꯈꯟꯕꯅꯦ
ꯈꯔ ꯈꯔꯗꯤ ꯄꯥꯎ ꯌꯥꯝ ꯄꯥꯅꯤꯡꯗꯔꯁꯨ ꯃꯇꯝ ꯆꯠꯈꯤꯕ ꯈꯪꯗꯝꯅꯦꯀꯣ ꯈꯔ ꯅꯍꯥ ꯑꯣꯏꯔꯤꯉꯩꯏꯗ ꯍꯣꯠꯅ ꯍꯧꯔꫭ
ꯎꯝ ꯑꯩꯈꯣꯏ ꯑꯦꯁ ꯇꯤꯒꯤꯗꯤ ꯆꯍꯤ ꯌꯥꯝ ꯂꯩꯔꯤꯗ
ꯍꯣꯏ ꯑꯗꯨꯃꯥꯏꯅ ꯈꯜꯂꯒ ꯃꯤ ꯐꯪꯗꯕ ꯌꯥꯝ ꯌꯥꯎꯈꯤ ꯁꯅꯤ ꯀꯣ
ꯆꯍꯤ ꯊꯔꯥ ꯍꯦꯟꯅ ꯂꯩꯔꯤ
ꯑꯗꯨꯅꯦ ꯑꯗꯨꯃꯥꯏꯅ ꯈꯜꯂꯒ ꯌꯥꯝ ꯌꯥꯎꯗ꯭ꯔꯕꯅꯦ ꯆꯍꯤ ꯇꯔꯥꯗꯨ ꯆꯠꯄ ꯈꯪꯗꯝꯕꯅꯦ
ꯑꯣ
ꯑꯗꯨ ꯑꯥ ꯇꯣꯉꯥꯟ ꯇꯣꯉꯥꯟꯕ ꯄ꯭ꯂꯥꯟꯗꯤ ꯀꯔꯤ ꯀꯔꯤ ꯂꯩꯒꯦ ꯀꯔꯤ ꯀꯔꯤ ꯇꯧꯅꯤꯡꯕ ꯂꯩꯒꯦ ꯑꯦꯛꯖꯥꯝ ꯉꯛꯇ ꯊꯥꯔꯒꯦꯅ ꯈꯟꯕ꯭ꯔꯣ
ꯑꯩꯗꯤ ꯄꯤꯛꯈꯥ ꯐꯥꯎ ꯐꯥꯎꯗ꯭ꯔꯤꯐꯥꯎ ꯑꯗꯨꯝ ꯊꯥꯔꯒ ꯂꯩꯔꯒꯦ ꯍꯥꯏꯅ ꯈꯜꯂꯕꯅꯦ ꯑꯗꯨ ꯀꯔꯤꯒꯨꯝꯕ ꯀꯔꯤꯒꯨꯝꯕ ꯑꯩꯒꯤ ꯀꯩ ꯀꯩ ꯍꯥꯏꯁꯤꯔ ꯑꯩꯒꯤ ꯋꯥꯈꯜ ꯍꯣꯡꯉꯗꯤꯅꯦ
ꯎꯝ
ꯍꯥꯏꯗꯤ ꯑꯣꯖꯥꯒꯨꯝꯕ ꯄ꯭ꯔꯥꯏꯚꯦꯠ ꯑꯣꯖꯥꯒꯨꯝꯕ ꯇꯨꯏꯁꯟꯒꯨꯝꯕ ꯂꯧꯕ ꯑꯗꯨꯅ ꯍꯦꯟꯅ ꯐꯒꯅꯤ ꯍꯥꯏꯅ ꯈꯜꯂꯤ꯫
ꯍꯣꯏ ꯍꯣꯏ ꯑꯗꯨꯁꯨ ꯑꯗꯨꯝ ꯌꯥꯏ ꯌꯥꯕꯕꯨꯗꯤ꯫ ꯑꯗꯨ꯫ ꯀꯩꯅꯣ ꯖꯄꯥꯟꯒꯨꯝꯕ ꯌꯨ ꯑꯦꯁ ꯑꯦ ꯒꯨꯝꯕꯗ ꯆꯠꯅꯤꯡꯗ꯭ꯔꯣ꯫
ꯑꯩꯌꯥ ꯑꯩ ꯃꯄꯥꯟꯂꯣꯝꯗ ꯆꯠꯅꯤꯡꯗꯦ꯫
ꯑꯠꯁꯥ ꯑꯩꯅ ꯀꯔꯤ ꯅꯨꯄꯤ ꯀꯣꯜ ꯁꯦꯟꯇꯔꯗ ꯐꯥꯎꯅꯕꯁꯦ ꯖꯄꯥꯟ ꯆꯠꯅꯤꯡꯉꯦ ꯌꯨ ꯑꯦꯁ ꯑꯦ ꯆꯠꯅꯤꯡꯉꯦꯅ ꯍꯥꯏꯔꯛ ꯄ ꯌꯥꯝ ꯌꯥꯎꯔꯦꯅꯦ꯫
ꯑꯣ꯫ ꯑꯩ ꯆꯠꯅꯤꯡꯕ ꯐꯥꯎꯗꯦ꯫
ꯎꯝ ꯑꯗꯨꯗꯤ ꯗꯨꯝ꯫ ꯑꯩꯈꯣꯏꯒꯤ ꯂꯩꯐꯝꯗꯨ ꯍꯣꯏ ꯍꯣꯏ꯫
ꯑꯗꯨꯕꯨ ꯆꯥꯏꯅꯤꯁ ꯆꯥꯏꯅꯥꯗꯗꯤ ꯆꯠꯅꯤꯡꯉꯤ꯫
ꯎꯝ ꯆꯠꯄ ꯌꯥꯏ ꯆꯠ ꯄ ꯌꯥꯏ ꯃꯇꯝ ꯂꯩꯔꯤꯃꯤꯅ꯫
ꯎꯝ꯫
ꯎꯝ꯫ ꯃꯣꯏ ꯀꯩꯅꯣ ꯇꯧꯔꯒ ꯆꯠꯄꯗꯤ ꯌꯥꯏꯅ ꯑꯗꯣ ꯂꯣꯟꯒꯨꯝꯕꯁꯨ ꯊꯝꯕ ꯌꯥꯏꯅ ꯍꯟꯗꯛꯇꯤ ꯑꯣꯟꯂꯥꯏꯟꯗꯁꯨ꯫
ꯂꯣꯟ꯫
ꯍꯣꯏ ꯃꯣꯏꯒꯤ ꯂꯦꯡꯒ꯭ꯣꯏꯁꯇꯣꯀꯣ꯫ ꯎꯝ ꯑꯗꯨ ꯇꯝꯃꯒ ꯑꯗꯨꯝ ꯆꯠꯄ ꯌꯥꯏꯗꯅ꯫
ꯍꯧꯖꯤꯛ ꯀꯥꯟ ꯖꯄꯅꯤꯁ ꯂꯣꯟ ꯌꯥꯝ ꯇꯝꯕ ꯂꯩꯕꯅꯤ꯫ ꯂꯩꯌꯦ ꯃꯤ ꯃꯤ ꯃꯌꯥꯝ꯫
ꯍꯣꯏ ꯌꯥꯝ ꯇꯝꯅꯔꯕꯅꯤ ꯑꯩꯈꯣꯏ꯫ ꯅꯍꯥꯟ ꯑꯩꯅ ꯕꯤ ꯃꯌꯨꯖꯤꯛ ꯇꯧꯕ ꯀꯣꯂꯦꯖꯇꯨꯁꯨ꯫ ꯑꯗꯨꯗ ꯑꯃꯨꯛ ꯇꯤꯆꯔ ꯏꯟꯇ꯭ꯔꯗꯤꯌꯨꯁ ꯇꯧꯕꯅꯦꯕꯀꯣ꯫
ꯖꯄꯅꯤꯁ꯫
ꯖꯄꯥꯟ ꯏꯁꯄꯦꯅꯤꯁ ꯀ ꯐ꯭ꯔꯦꯁꯟ꯫
ꯑꯣ꯫ ꯖꯄꯥꯟꯗꯗꯤ ꯌꯥꯝꯅꯗꯤ ꯅꯥꯟꯕꯗꯤ ꯅꯥꯟꯂꯝꯃꯅꯤ꯫
ꯖꯄꯥꯟ ꯍꯣꯏ ꯖꯄꯥꯟꯁꯤ ꯅꯥꯟꯕꯗꯤ ꯅꯥꯟꯂꯦꯕ ꯑꯩꯅ ꯈꯔ ꯀꯤꯕꯗꯤ꯫ ꯀꯩꯅꯣ ꯑꯣꯏꯕꯀꯣ ꯃꯣꯏꯁꯦ ꯀꯩ ꯀꯃꯥꯏꯅ ꯍꯥꯏꯅꯤ ꯑꯥꯠꯀꯋꯦꯛ ꯀꯨꯝꯕ ꯅꯦꯆꯔꯦꯜ ꯗꯤꯖꯥꯁꯇꯔ ꯍꯥꯏꯇꯥꯔꯦꯅꯦꯀꯣ ꯑꯥꯠꯀꯀꯋꯦꯛ ꯀꯨꯝꯕ ꯁꯨꯅꯥꯃꯤꯒꯨꯝꯕ ꯌꯥꯝ ꯇꯧꯒꯜꯂꯅꯦ ꯀꯦꯌꯦꯅꯦ ꯑꯩꯗꯤ ꯑꯗꯨꯒꯨꯝꯕꯗꯤ꯫
ꯎꯝ꯫
ꯑꯗꯨ ꯃꯣꯏ ꯎꯝ ꯃꯣꯏꯗꯤ ꯂꯥꯛꯇꯦ ꯍꯥꯏꯕꯗꯤ ꯌꯥꯗꯦꯕ ꯑꯗꯨꯝ ꯂꯥꯛꯑꯦꯕ ꯃꯣꯏꯒꯤ꯫ ꯑꯥꯠꯀꯋꯦꯛꯁꯦ ꯀꯣ꯫
ꯎꯝ ꯎꯝ꯫
ꯑꯗꯨꯕꯨ ꯃꯣꯏꯅ ꯑꯦꯗꯚꯥꯁꯟ ꯑꯣꯏꯕꯁꯦ꯫ ꯑꯥꯠꯀꯋꯦꯛ ꯂꯥꯛꯄꯒꯤ ꯌꯨꯝ ꯑꯣꯏꯅ ꯁꯥꯔꯦꯕ ꯃꯣꯏꯗꯤ ꯑꯗꯨꯝ ꯂꯥꯛꯄꯅꯤꯅ꯫ ꯑꯥꯠꯀꯋꯦꯛ ꯂꯥꯛꯄꯗ ꯀꯔꯝꯃꯥꯏ ꯉꯛꯀꯦꯔꯥ ꯍꯥꯏꯕꯗꯣꯀꯣ ꯌꯨꯝꯗꯣ ꯀꯔꯝꯃꯥꯏꯅ ꯁꯥꯔꯗꯤ ꯐꯒꯦꯔ ꯍꯥꯏꯕꯗꯣ ꯑꯗꯨꯃꯥꯏꯅ ꯁꯥꯔꯦꯕ ꯃꯣꯏꯗꯣ꯫
ꯎꯝ꯫
ꯑꯗꯨꯒꯤ
ꯑꯗꯨꯒꯨꯝꯕꯩ ꯍꯥꯏꯔꯗꯤ꯫ ꯑꯩꯈꯣꯏ ꯑꯩꯈꯣꯏ ꯂꯩꯐꯝꯅ ꯈ꯭ꯋꯥꯏꯗꯒꯤ ꯐꯕ ꯑꯣꯏꯕ ꯇꯥꯔꯦ꯫
ꯍꯣꯏ ꯑꯩꯈꯣꯏꯒꯤ ꯂꯩꯐꯝꯁꯤꯅ ꯈ꯭ꯋꯥꯏꯗꯒꯤ ꯀꯩꯅꯣ ꯇꯥꯔꯦ꯫ ꯀꯔꯤꯁꯨ ꯂꯩꯇꯕ ꯑꯗꯨꯕꯨ꯫ ꯕꯦꯔꯥꯁꯤꯅ ꯑꯃꯗꯨꯅ ꯕꯦꯔꯥ ꯑꯣꯏꯔ ꯂꯩꯕꯅꯤ ꯅꯈꯣꯏꯁꯦ꯫ ꯅꯠꯇ꯭ꯔꯒꯗꯤ ꯍꯣꯏ ꯅꯠꯇ꯭ꯔꯒꯗꯤ ꯖꯒꯥꯗꯤ ꯌꯥꯝ ꯅꯨꯡꯉꯥꯏꯕ ꯖꯒꯥꯅꯤ꯫
ꯎꯝ꯫
ꯅꯣꯏꯒꯤ ꯀꯩꯅꯣꯗꯤ ꯀꯗꯥꯏꯗ ꯑꯣꯏꯕ꯭ꯔꯣ꯫
ꯀꯔꯤ꯫
ꯑꯣ ꯑꯁꯦꯡꯕꯗꯤ ꯑꯥ ꯃꯊꯛ ꯀꯩꯅꯣꯔꯣꯝꯗ ꯑꯣꯏꯕ꯭ꯔꯣ ꯅꯣꯅꯦꯔꯣꯝꯗ꯫
ꯎꯝ꯫
ꯑꯣ꯫ ꯑꯩꯗꯣ ꯍꯪꯈ꯭ꯔꯕ ꯃꯥꯜꯂꯦꯀꯣ ꯉꯁꯥꯏ꯫
ꯍꯪꯕ ꯀꯥꯎꯒ꯭ꯔꯦ ꯑꯩꯁꯨ꯫
ꯑꯗꯣ ꯑ ꯅꯆꯤꯟ ꯏꯅꯥꯎ ꯃꯉꯥꯅꯒ ꯑꯍꯟꯗꯨꯅ ꯑꯩꯒꯤ ꯀꯩꯅꯣꯅꯦꯕꯀꯣ
ꯅꯉꯣꯟꯗꯒꯤ ꯈꯔ ꯑꯉꯥꯡ ꯑꯣꯏꯔꯤ ꯑꯗꯨꯕꯨ ꯅꯣꯏ ꯂꯦꯡꯒꯥꯅꯤ ꯍꯥꯏꯔꯁꯨ ꯌꯥꯏꯤꯗꯀꯣ꯫
ꯍꯣꯏ ꯑꯗꯨꯝ ꯅꯥꯏꯟꯇꯤꯟ ꯅꯥꯏꯟꯇꯤ ꯅꯥꯏꯟꯒ ꯇꯨ ꯊꯥꯎꯖꯟꯗꯤ ꯑꯩꯈꯣꯏ ꯑꯗꯨꯝ ꯃꯥꯟꯅꯔꯦ꯫
ꯎꯝ꯫
ꯑꯩꯈꯣꯏ ꯑꯝꯍꯥ ꯑꯣꯏꯅ ꯆꯠꯃꯤꯟꯅ ꯑꯗꯨ ꯅꯅꯥꯎ ꯅꯨꯄꯥ ꯂꯥꯁ ꯇꯨꯗꯤ ꯀ꯭ꯂꯥꯁ ꯀꯌꯥ ꯑꯣꯏꯕꯅꯣ꯫
ꯇꯦꯟ ꯇꯦꯟꯦꯗꯗꯤꯡ ꯀꯥꯔꯤ ꯍꯧꯖꯤꯛ ꯀꯥ
ꯑꯣ ꯇꯦꯟ ꯀꯥꯕ ꯑꯗꯨꯗꯤ ꯂꯣꯏꯅ ꯆꯥꯎꯗꯤ ꯆꯥꯎꯈ꯭ꯔꯦꯅꯦ ꯅꯣꯏꯁꯦ꯫
ꯏꯅꯥꯎꯄꯤ ꯑꯃ ꯈ꯭ꯋꯥꯏꯗꯒꯤ ꯑꯉꯥꯡ ꯂꯩ ꯎꯝꯝ ꯂꯩꯔꯤ꯫
ꯑ ꯆꯍꯤ ꯆꯍꯤ ꯀꯌꯥ ꯑꯣꯏꯕ꯭ꯔꯣ꯫
ꯈꯪꯗꯦꯇ ꯇꯔꯥ ꯇꯔꯥꯍꯨꯝꯗꯣꯏ
ꯑꯣ꯫
ꯂꯣꯢꯔꯝꯃꯅꯤ꯫
ꯑꯗꯨꯁꯨ ꯆꯥꯎꯔꯦꯅ ꯆꯥꯎꯕꯗꯤ
ꯎꯝ ꯂꯩꯁꯥꯕꯤ ꯐꯥꯈ꯭ꯔꯕꯅꯤ꯫
ꯅꯪꯗꯤ
ꯑꯩꯗꯤ ꯑꯩꯅ ꯑꯉꯥꯡ ꯉꯔꯥꯡ ꯅ ꯄꯣꯛꯄ ꯑꯉꯥꯡ
ꯑꯆꯥ ꯂꯩꯁꯥꯕꯤ ꯐꯥꯗ꯭ꯔꯤꯁꯤꯅꯦꯕ ꯅꯆꯟꯅꯨꯄꯤꯅ ꯐꯥꯕ ꯍꯟꯈ꯭ꯔꯕꯅꯦꯕ ꯑꯗꯨꯗꯤ
ꯎꯝ꯫
ꯅꯪꯗꯤ ꯉꯁꯤ ꯑꯍꯤꯡꯗ ꯄꯣꯔꯛꯄ ꯑꯣꯏꯔꯝꯅꯤ ꯑꯗꯨꯗꯤ
ꯍꯥꯥ
ꯎꯝ ꯑꯩꯅ ꯉꯔꯥꯡꯅ ꯄꯣꯛꯄ ꯅꯪꯅ ꯉꯁꯤ ꯑꯍꯤꯡꯗ ꯄꯣꯛꯄ꯫
ꯑꯆꯥ꯫
ꯌꯥꯏ ꯌꯥꯏ ꯑꯗꯨꯁꯨ ꯌꯥꯏ꯫
ꯑꯗꯨ ꯑꯍꯟꯗꯤ ꯌꯥꯝ ꯁꯥꯅꯤꯡꯅꯨꯍꯦ ꯅꯨꯄꯤꯁꯤꯡꯁꯦ ꯑꯍꯟ ꯌꯥꯝ ꯁꯥꯅꯤꯡꯕ ꯂꯩꯔꯦꯅꯦꯀꯣ꯫
ꯎ ꯑꯍꯟ ꯁꯥꯅꯤꯡꯗꯦꯗ ꯑꯩꯗꯤ꯫
ꯑꯉꯥꯡ ꯑꯣꯏꯔ ꯂꯩꯕꯗꯨꯅ ꯅꯨꯡꯉꯥꯏꯇ꯭ꯔꯣ꯫
ꯎꯝ꯫
ꯑꯩ ꯑꯩ ꯑꯩꯕꯨ ꯑꯩ ꯀꯩꯅꯣ ꯆꯠꯄ ꯑ ꯏꯟꯇꯔꯟꯁꯤꯄ ꯑꯃ ꯆꯠꯄꯀꯣ꯫ ꯏꯟꯇꯔꯟꯁꯤꯞ ꯍꯤꯃꯥꯆꯜ ꯆꯠꯂꯒ ꯑꯩꯕꯨ ꯏꯁꯇꯨꯗꯦꯟꯁꯤꯡꯗꯨ ꯀ꯭ꯂꯥꯁ ꯃꯦꯇ꯭ꯔꯤꯛ ꯂꯣꯏꯈ꯭ꯔꯦ ꯑ ꯏꯟ ꯏꯟꯊꯔꯟꯞ ꯃꯣꯏ ꯑꯗꯨꯒ ꯇꯥꯛꯄ ꯆꯠꯄꯅꯦꯕ ꯇꯥꯛꯄ ꯆꯠꯄ ꯑꯗꯨꯗ ꯑꯩꯈꯣꯏ ꯀꯣꯂꯦꯖꯀꯤ ꯄ꯭ꯔꯣꯖꯦꯛ ꯔꯛ ꯑꯣꯏꯕꯀꯣ ꯇꯛꯄ ꯆꯠꯂꯒ ꯑꯉꯥꯡ ꯃꯥꯅ ꯃꯦꯛꯇ꯭ꯔꯤꯛ ꯂꯣꯏꯕ ꯅꯨꯄꯤ ꯃꯆꯥ ꯑꯃꯅ ꯅꯪꯗꯤ ꯑꯣꯖꯥꯅꯦ ꯍꯥꯏꯕꯗꯨꯣ ꯈꯪꯗ꯭ꯔꯕ ꯃꯥꯜꯂꯦ ꯃꯥꯗ ꯑꯩꯗꯤ ꯑꯩꯕꯣ ꯑꯦ ꯅꯠꯇꯦ ꯏꯟꯇꯔꯟꯁꯤꯞꯀꯤ ꯂꯥꯛꯅꯦ ꯍꯥꯏꯕꯗꯣ ꯈꯪꯗ꯭ꯔꯕ ꯃꯥꯜꯂꯦ ꯑꯥ ꯕ꯭ꯔꯣ ꯀꯧꯔꯦꯍ ꯕ꯭ꯔꯣ ꯅꯪꯗꯤ ꯀꯩꯅꯣꯣꯔꯣ ꯑꯁꯤꯗ ꯀꯩꯅꯣ ꯇꯧꯕ ꯂꯥꯛꯄ꯭ꯔꯣ ꯍꯥꯏꯅ ꯍꯥꯏꯕ ꯀ꯭ꯂꯥꯁ ꯂꯧꯕ ꯂꯥꯛꯄ꯭ꯔꯣꯅ ꯀ꯭ꯂꯥꯁ ꯐꯥꯏꯕꯇ ꯀ꯭ꯂꯥꯁ ꯌꯥꯎꯕ ꯂꯥꯛꯄ꯭ꯔꯣ ꯍꯥꯏꯅ ꯑ ꯑꯩꯁꯨ ꯀꯒ ꯀꯅꯣ ꯍꯜꯦ ꯍꯣꯟ ꯍꯂꯦ
ꯀꯌꯥ ꯍꯥꯏꯔꯕ
ꯑꯩꯒꯤ ꯃꯈꯨꯟ ꯍꯜꯂꯛꯂꯤꯕ ꯅꯪ ꯀꯩꯅꯣ ꯇꯧꯕ꯭ꯔꯣ
ꯏ ꯇꯧꯗꯦ
ꯑꯣꯀ
ꯍꯧꯖꯤꯛꯇꯤ ꯍꯧꯖꯤꯛꯇꯤ
ꯎꯝ ꯍꯟꯕ꯭ꯔꯣ ꯅꯪꯦ ꯍꯟꯕ꯭ꯔꯣ ꯍꯟꯗꯦ ꯅꯪꯒꯤꯗꯤ ꯑꯩꯒꯤꯗꯤ ꯍꯟꯗ꯭ꯔꯦ ꯅꯪꯒꯤ ꯍꯟ꯭ꯔ ꯍꯟ꯭ꯔꯥ ꯍꯉꯣ ꯍꯡꯉꯣ ꯇꯥꯕ꯭ꯔꯣ ꯍꯜꯂꯣ ꯍꯜꯂꯣ ꯍꯂꯣ ꯍꯂꯣ ꯍꯜꯂꯣ ꯍꯜꯂꯣ ꯍꯜꯂꯣ